ꯍꯜꯂꯣ ꯍꯜꯂꯣ
ꯇꯥꯔꯕꯣ
ꯇꯥꯔꯦ ꯀꯩꯗꯧꯔꯤꯅꯣ
ꯑꯩ ꯆꯥꯛ ꯇꯣꯛꯄꯒꯤ ꯁꯨꯝ ꯂꯩꯔꯝꯃꯤꯅꯦ
ꯎꯝ ꯑꯦ ꯌꯥꯝ ꯉꯜꯂꯤꯅ ꯀꯩ ꯏꯟꯖꯥꯡ ꯆꯥꯏꯕ
ꯑꯩꯈꯣꯏ ꯉꯁꯤꯗꯤ ꯄꯣꯛ ꯆꯥꯏ
ꯅꯣꯡ ꯆꯨꯏꯅ ꯄꯥꯎ ꯑꯃ ꯇꯥꯏ ꯆꯨꯝꯕꯔꯥ ꯋꯦꯗꯔ ꯅꯨꯡꯉꯥꯏꯕꯁꯤꯗ
ꯆꯥꯔꯕꯣ ꯂꯥꯜꯂꯛꯀꯦ ꯂꯩꯔꯤꯌꯦ
ꯆꯥꯗ꯭ꯔꯤꯗ ꯉꯜꯂꯤ ꯀꯩꯅꯣ ꯑꯩꯒꯤ ꯃꯈꯣꯟꯁꯦ ꯏꯀꯣ ꯍꯜꯂꯛꯏꯁꯤꯕꯣ
ꯀꯩꯒꯤꯅꯣ
ꯈꯪꯗꯦ ꯑꯝ ꯅꯪꯒꯤꯁꯨ ꯍꯜꯂꯛꯄ꯭ꯔꯥ
ꯍꯜꯂꯛꯇꯤꯌꯦ ꯑꯩꯒꯤꯗꯤ
ꯑꯩꯒꯤꯅ ꯍꯜꯂꯤꯁꯦ ꯀꯩꯒꯤꯅꯣ ꯍꯜꯂꯣ
ꯇꯥꯕ꯭ꯔꯥ
ꯅꯪ ꯅ ꯉꯥꯡꯕꯨꯗꯤ ꯑꯗꯨꯝ ꯇꯥꯕꯀꯣ ꯑꯗꯨꯒꯅꯦ ꯑꯩꯅ ꯉꯥꯡꯕꯁꯤ ꯏꯀꯣ ꯃꯇꯣꯝ ꯃꯇꯣꯝ ꯇꯥꯍꯜꯂꯛꯏꯅꯦꯍꯦ ꯑꯅꯤꯔꯛ ꯑꯅꯤꯔꯛ ꯍꯜ ꯍ ꯋꯦ ꯀꯔꯤꯒꯤ ꯑꯣꯏꯔꯒꯕꯥ
ꯁꯦꯝꯕ ꯌꯥꯗ꯭ꯔꯣ
ꯁꯦꯝꯐꯝ ꯈꯣꯠꯐꯝ ꯈꯪꯗꯦꯗ ꯀꯣꯟꯅ ꯌꯦꯡꯉꯒꯦ
ꯀꯩꯗꯧꯔꯝꯃꯤꯅꯣ
ꯑꯩ ꯑꯩꯈꯣꯏꯁꯨ ꯅꯣꯡ ꯆꯨꯏꯕꯀꯣ ꯑꯩꯈꯣꯏ ꯍꯧꯖꯤꯛ ꯑꯩꯈꯣꯏ ꯖꯨ ꯅꯣꯡ ꯆꯨꯏꯌꯦꯕꯥꯀꯣ ꯑꯩꯈꯣꯌ ꯍꯧꯖꯤꯛ ꯃꯝꯗ꯭ꯔꯤ ꯑꯗꯨꯅ ꯊꯣꯡꯅꯥꯎ ꯍꯥꯡꯗꯣꯛꯑꯒ ꯑꯩ ꯍꯖꯤꯛ ꯂꯥꯡꯉꯤ ꯑꯪꯀꯜꯆꯤꯞ ꯑꯃ ꯆꯥꯔ
ꯅꯣꯡ ꯆꯨꯕꯩ ꯃꯈꯣꯟ ꯇꯥꯏꯅꯦ
ꯍꯝ ꯅꯣꯏꯁꯨ ꯍꯧꯖꯤꯛ ꯍꯧꯖꯤꯛ ꯅꯣꯡ ꯆꯨꯔꯤꯕ
ꯍꯧꯖꯤꯛꯇꯤ ꯂꯦꯞꯈ꯭ꯔꯦ ꯉꯁꯥꯏ ꯆꯨꯔꯝꯕꯅꯦ ꯉꯁꯥꯏꯗꯤ ꯌꯥꯝ ꯀꯟꯅ ꯆꯨꯏꯌꯦ
ꯎꯝ ꯕꯣꯜꯒ ꯌꯦꯡꯗ꯭ꯔꯣ ꯚꯥꯢ ꯅꯪ
ꯑꯩ ꯕꯣꯜ ꯌꯦꯡꯗꯦ
ꯀꯔꯤꯒꯤ
ꯌꯦꯡꯕꯝꯗꯣ ꯅꯨꯉꯥꯏꯇꯕꯒꯤ ꯌꯦꯡꯗ꯭ꯔꯕ ꯑꯗꯨꯝ ꯐꯣꯟꯖꯨ ꯅꯦꯠꯋꯥꯛꯇꯣ ꯌꯥꯝ ꯅꯨꯉꯥꯏꯇꯦ ꯑꯩꯒꯤꯗꯣ
ꯑꯣ
ꯑꯗꯨꯗꯨꯒꯤ ꯌꯦꯡꯗ꯭ꯔꯦ ꯏꯇꯣꯝꯇ ꯌꯦꯡꯕꯗꯤ ꯑꯃꯨꯛ ꯅꯨꯡꯉꯥꯏꯇꯦꯗꯅ
ꯑꯁꯦꯡꯕ ꯑꯩꯁꯨ ꯑꯗꯨꯒꯤ ꯁꯤꯗ ꯂꯩꯕꯁꯦ ꯕꯣꯜ ꯀꯌꯥ ꯌꯦꯡꯗꯦ ꯍꯥꯢꯕ ꯏꯇꯣꯝꯗ ꯂꯩꯕꯗꯨꯒꯤꯀꯣ ꯃꯌꯥꯝ ꯄꯨꯂꯞꯀ ꯇꯧ ꯍꯧ ꯍꯧ ꯂꯥꯡꯉ ꯌꯦꯡꯉꯗꯤ ꯅꯨꯡꯉꯥꯏꯗꯅ
ꯑꯧ
ꯌꯦꯡꯉꯗꯤ ꯀꯩ ꯂꯝꯅ ꯏꯄꯥꯝ ꯄꯥꯝꯃꯦ
ꯕꯣꯜꯁꯦ ꯑꯩꯗꯤ ꯍꯥꯟꯅꯗꯩꯗꯤ ꯌꯦꯡꯗꯤ ꯌꯦꯡꯉꯛꯇꯦꯕ
ꯑꯣ
ꯑꯗꯨꯝ ꯌꯦꯡꯉ ꯑꯗꯨꯝ ꯌꯦꯡꯉꯤꯕ ꯍꯥꯏꯗꯣ ꯎꯝ
ꯑꯗꯨ ꯃꯌꯥꯝ ꯌꯦꯡꯉꯦ ꯑꯗꯨꯗ ꯁꯨꯝ ꯒꯣꯜꯒ ꯆꯟꯕ ꯎꯔꯒꯀꯣ ꯁꯨꯝ ꯕꯤꯠꯀꯤ ꯋꯥꯅꯦ ꯉꯁꯤꯁꯤꯕꯨ ꯀꯔꯝ ꯀꯔꯝ ꯂꯦꯟꯒꯦ
ꯉꯁꯤꯒꯤ ꯅꯨꯃꯤꯠꯁꯦ ꯑꯗꯨꯝ ꯈꯪꯍꯧꯗꯦꯗ ꯍꯧꯈꯤꯕꯁꯦ
ꯊꯕꯛ ꯆꯠꯄ꯭ꯔꯣ
ꯊꯕꯛ ꯆꯠꯇꯦ ꯉꯁꯤꯗꯤ
ꯀꯩꯒꯤ
ꯀꯩꯒꯤ ꯉꯁꯤꯗꯤ ꯑꯣꯐ ꯂꯩꯌꯦ
ꯎꯝ ꯑꯗꯨꯝ ꯑꯣꯐ ꯑꯣꯏꯅ ꯑꯗꯨꯝ
ꯑꯥꯡ ꯉꯁꯤ ꯅꯨꯃꯤꯠꯀꯤ
ꯑꯣꯀꯦ ꯑꯗꯨꯗꯤ ꯀꯩꯗꯧꯔ ꯂꯦꯜꯂꯦ ꯅꯣꯡꯁꯨ ꯆꯨꯔꯝꯅꯤꯅ
ꯇꯨꯝꯕꯒ ꯆꯥꯕꯒ ꯇꯧ ꯂꯩꯔꯦꯗꯅ
ꯇꯤ ꯀꯩ ꯍꯦꯟꯖꯥꯡ ꯆꯥꯏ
ꯑꯌꯨꯛꯇ ꯈꯣꯏꯒꯤꯗꯣ ꯑꯥ ꯁꯣꯏꯖꯤꯟ ꯁꯣꯏꯕꯨꯝ ꯍꯥꯏꯕ꯭ꯔꯥ ꯁꯣꯏꯖꯤꯟ ꯍꯥꯏꯕ꯭ꯔꯥ
ꯁꯣꯏꯖꯤꯟꯁꯨ ꯂꯩ ꯁꯣꯏꯕꯨꯝꯁꯨ ꯂꯩ ꯃꯈꯟ ꯃꯈꯟꯅꯤ ꯀꯩꯅꯣ
ꯑꯃ ꯏꯔꯣꯜ ꯏꯔꯣꯜꯂ ꯆꯥꯏ
ꯁꯣꯏꯕꯨꯝꯒ ꯆꯥꯗ ꯀꯨꯏꯔꯦꯗ
ꯎꯝ ꯑꯗ ꯂꯩꯕꯅꯤꯅꯀꯣ
ꯎꯝ ꯑꯦ ꯚꯥꯏ ꯅꯣꯏꯁꯨ ꯀꯩꯅꯣ ꯑꯣꯏꯗꯣꯏꯔꯥ ꯀꯩꯅꯣꯒꯨꯝꯕ ꯁꯣꯔꯥꯠꯀꯨꯝꯕꯗ ꯎꯝ ꯁꯥꯒꯨꯝꯕ ꯀꯠꯄꯗꯣ
ꯑꯧ ꯑꯣꯏꯗꯣꯏꯅꯦ
ꯎꯝ ꯑꯁ ꯑꯗꯨꯗꯤ ꯅꯣꯏꯅ ꯁꯥ ꯊꯣꯡꯕꯁꯨ ꯍꯥꯎꯗꯣꯏꯅꯤ
ꯀꯩꯅꯣ ꯊꯧꯗꯣꯛ ꯊꯣꯛꯏꯒꯩ ꯑꯗꯨꯃꯥꯏꯅ ꯑꯗꯨꯝ ꯇꯧꯕꯗꯣ ꯑꯗꯨꯃꯥꯏꯅ ꯑꯗꯨꯝ ꯊꯣꯡꯕ ꯇꯧꯕꯗꯣ ꯑꯗꯨꯗꯨꯒꯤ ꯍꯥꯎꯕꯅꯤ ꯑꯗꯨꯝ
ꯎꯝ ꯅꯣꯏ ꯂꯩꯁꯥꯕꯤꯈꯩꯗꯨꯒ ꯄꯨꯜꯂꯒꯒ ꯆꯥꯕꯒ ꯇꯧꯕꯨꯔꯦ ꯑꯗꯨꯝ
ꯂꯩꯁꯥꯕꯤꯒꯕ ꯄꯨꯟꯕꯁꯨ ꯌꯥꯎꯋꯤ ꯄꯨꯟꯗꯕꯁꯨ ꯌꯥꯎꯋꯦ
ꯑꯦ ꯍꯟꯗꯛꯇ ꯊꯥꯕꯜ ꯊꯣꯛꯍꯧꯕ꯭ꯔꯣ ꯊꯣꯛꯍꯧꯗꯦ ꯍꯟꯗꯛꯀꯤꯗꯤ ꯍꯟꯗꯛꯀꯤꯗꯤ ꯌꯨꯝꯗ ꯂꯩꯇꯕ ꯑꯗꯨꯗꯨꯒꯤ ꯊꯣꯛꯄ꯭ꯔꯣ
ꯑꯩ ꯌꯨꯝꯗ ꯊꯣꯛꯎꯏꯕꯀꯣ ꯌꯥꯎꯁꯪ ꯅꯨꯃꯤꯠ ꯃꯉꯥꯅꯤ ꯅꯠꯇꯦ ꯌꯥꯎꯁꯪ ꯅꯣꯡꯃ ꯍꯧꯖꯥꯟ ꯍꯧꯖꯟ ꯈꯔ ꯀꯥꯟꯗ ꯐꯥꯏꯐ ꯗꯦꯁꯀꯤ ꯅꯠꯇꯦ ꯌꯥꯎꯁꯪ ꯍꯌꯦꯡ ꯂꯣꯏꯗꯧꯅꯤ ꯍꯥꯏꯕꯗꯣ ꯑꯗꯨꯗ ꯊꯣꯛꯎꯏꯕꯊꯣ ꯑꯗꯨꯒ
ꯆꯣꯡꯗ꯭ꯔꯣ
ꯆꯣꯡꯉꯦ ꯑꯗꯨ ꯅꯨꯡꯉꯥꯏꯇꯦ ꯑꯩꯅ ꯌꯥꯝ ꯍꯔꯥꯎꯅ ꯆꯣꯡꯅꯤ ꯅꯨꯡꯉꯥꯏꯅꯤ ꯈꯜꯂꯒ ꯆꯠꯂꯒ ꯑꯩꯅ ꯈꯟꯕꯅ ꯑꯃ ꯑꯣꯏꯔꯛꯄꯅ ꯑꯃ ꯑꯣꯏꯔꯒ ꯍꯜꯂꯛꯑꯦ ꯑꯦ
ꯌꯥꯎꯁꯪꯒꯤ ꯀꯣꯏꯕꯒ ꯆꯠ
ꯆꯠꯂꯋꯦ ꯃꯣꯏꯔꯥꯡꯗ ꯄꯨꯟꯁꯤꯒꯤ ꯑꯍꯥꯟꯕ ꯑꯣꯏꯅ
ꯅꯨꯡꯉꯥꯏꯕ꯭ꯔꯥ
ꯑꯗꯨꯝ ꯅꯨꯡꯉꯥꯏꯕꯣꯏ ꯂꯥꯛꯄꯣꯏ ꯒ꯭ꯌꯥꯟ ꯑꯃ ꯇꯗꯦ
ꯑꯁ ꯀꯣꯏꯕꯒ ꯆꯠ ꯐꯪꯍꯧꯗꯦꯗ ꯍꯟꯗꯛꯀꯤꯗꯤ
ꯑꯗꯨꯅ ꯑꯍꯥꯟꯕꯅꯦ ꯌꯥꯎꯁꯪ ꯀꯣꯏꯕ ꯆꯠꯄ ꯀꯥꯏꯅ ꯑꯗꯨꯃꯥꯏ ꯅꯃꯥꯟꯅ ꯍꯣꯏ ꯃꯌꯥꯝ ꯄꯨꯜꯂꯞꯄ ꯆꯠꯄꯗꯣ
ꯎꯝ ꯑꯗꯣ ꯃꯈꯜ ꯑꯃꯅꯤ ꯊꯦꯡꯅꯔꯤꯕꯁꯦ ꯃꯅꯤꯄꯨꯔꯗ ꯅꯨꯡꯉꯥꯏꯕꯁꯦ ꯁꯨꯃꯥꯏꯅ ꯇꯧꯋꯦꯅ ꯑꯩꯅꯅꯦ ꯒꯥꯔꯤ ꯃꯃꯥꯡꯗꯣ ꯐꯝꯃꯒꯅꯦ ꯃꯤꯅ ꯄꯩꯁꯥꯒꯨꯝꯕ ꯀꯩꯅꯣ ꯇꯧꯔꯛꯄꯗꯣ ꯊꯠꯄꯗꯣ ꯅꯨꯡꯉꯥꯏꯕ ꯕꯣꯢ ꯀꯩꯕꯣꯏ ꯑꯗꯨꯝ ꯈꯪꯕ꯭ꯔꯥ ꯑꯗꯨꯝ ꯄꯤꯗꯣꯢꯅꯤꯅꯦ ꯈꯣꯟꯊꯤ ꯆꯥꯗꯣꯢ ꯃꯅꯤꯡꯗꯩ ꯀꯣꯛꯁꯤ ꯍꯜꯂꯛꯇꯣꯏ ꯀꯩꯔꯦ ꯍꯥꯏꯕꯅꯣ ꯅꯪ ꯍꯂꯛꯄꯗ ꯄꯤꯒꯦ ꯍꯥꯏꯌꯨ ꯍꯜꯂꯛꯄꯗ ꯄꯤꯒꯦ ꯍꯥꯏꯗꯨꯅ
ꯑꯥ ꯃꯣꯏꯗꯤ ꯍꯜꯂꯛꯑꯁꯨ ꯑꯗꯨꯝ ꯊꯠꯄꯅꯦꯕ
ꯎꯝ ꯑꯗ ꯏꯃꯥꯟꯅꯕꯤꯈꯩꯗꯨꯅ ꯑꯃꯨꯛ ꯌꯨꯝꯗ ꯀꯩꯗ ꯂꯩꯕ ꯎꯝ ꯃꯅꯤꯄꯨꯔꯗ ꯂꯩꯕ ꯀꯩꯗꯨꯅ ꯃꯣꯏꯅ ꯑꯃꯨꯛ ꯑꯦ ꯍꯜꯂꯛꯄꯗ ꯄꯤꯒꯦ ꯑꯗꯩꯗꯤ ꯀꯨꯡꯅꯒ ꯃꯔꯤ ꯃꯔꯤ ꯂꯩꯁꯟꯕꯗꯣ ꯑꯃ ꯅꯤ ꯄꯤꯌꯦꯕꯀꯣ ꯑꯗꯨꯅ ꯑꯩꯁꯤꯅ ꯍꯥꯟꯅ ꯁꯠꯂ ꯔꯦꯗꯤꯗ ꯂꯩꯗꯨꯅꯤ ꯉꯥꯏꯈꯣꯀꯣ ꯉꯥꯏꯈꯣꯀꯣ ꯂꯥꯎꯅꯔꯛꯀꯗꯣꯢ ꯃꯅꯤꯡ ꯅꯪ ꯀꯩꯗꯧꯔꯦ ꯍꯥꯏꯕꯅꯣ ꯄꯩꯁꯥꯗꯣ ꯑꯝ ꯕꯣꯛꯁ ꯃꯊꯛꯇ ꯇꯧꯔ ꯊꯝꯃꯦꯕ ꯑꯩ ꯍꯦꯛ ꯃꯃꯥꯡꯗ ꯑꯗꯨꯗꯨꯅ ꯅꯨꯡꯉꯥꯏꯕꯣꯢ ꯀꯩꯕꯣꯢ ꯁꯨꯝ ꯎꯝ ꯑꯗꯩꯗꯤ ꯑꯍꯥꯟꯕ ꯊꯣꯛꯂꯛꯄꯕꯨ ꯑꯣꯏꯔꯦ ꯎꯝ ꯀꯣꯟꯅꯗꯤ ꯑꯃꯨꯛ ꯂꯧ ꯇ ꯑꯗꯨꯃꯥꯏꯅ ꯇꯧꯋꯦ ꯑꯗꯨ ꯏ ꯂꯥꯁꯇ ꯏꯃꯥꯟꯅꯕꯤꯅ ꯕꯣꯛꯁꯇꯨ ꯄꯥꯏꯁꯟꯈꯤ ꯑꯗꯨꯒ ꯀꯅꯥ ꯄꯤꯗꯕꯤꯗ ꯍꯜꯂꯛꯑꯦ
ꯅꯨꯡꯉꯥꯏꯕꯅꯦ ꯑꯗꯨꯃꯥꯏꯅ ꯇꯧꯕꯀꯥꯗꯣ
ꯎꯝ ꯑꯩꯗꯤ ꯌꯥꯎꯁꯪ ꯄꯩꯁꯥ ꯊꯠꯄꯒꯗꯣ ꯊꯠꯂꯛꯇꯦ ꯍꯥꯏꯕ ꯑꯗꯨ ꯌꯥꯝꯅꯗꯤ ꯊꯠꯆꯅꯤꯡꯉꯛꯄ ꯃꯌꯥꯝ ꯑꯗꯣ ꯂꯩꯁꯥꯕꯤ ꯃꯌꯥꯝꯒ ꯇꯧꯔꯒꯒ ꯏꯁꯩ ꯑꯦꯜꯕꯝꯗꯒ ꯎꯕ ꯐꯅꯦꯛꯀ ꯁꯦꯠꯂꯒ ꯃꯣꯏ ꯃꯌꯥꯝ ꯎ ꯄꯩꯁꯥꯒ ꯊꯠꯄꯒ ꯇꯧ ꯄꯩꯁꯥꯒ ꯊꯠꯄꯒ ꯑ ꯅꯠ ꯂꯧꯕꯒ ꯆꯠꯂꯨꯔꯒ ꯊꯥꯕꯜ ꯅꯨꯃꯤꯠꯇꯒ ꯃꯌꯥꯝ ꯄꯨꯜꯂꯒ ꯇꯧꯕꯗꯣ ꯎꯝ ꯌꯥꯝ ꯌꯥꯎ ꯖꯅꯤꯡꯕ ꯑꯗꯨ ꯐꯪꯗ꯭ꯔꯕ
ꯃꯊꯪꯗ ꯐꯪꯉꯛꯁꯅꯤ ꯃꯊꯪꯗꯗꯤ ꯌꯥꯎꯋꯣ ꯂꯤꯔꯁꯨ ꯍꯧꯖꯤꯛꯀꯥꯟꯗꯤ ꯑꯉꯥꯡ ꯑꯣꯜꯍꯟꯕ ꯌꯥꯔꯕꯅꯦ
ꯃꯃꯥꯡ ꯊꯥꯕꯜꯗꯨꯐꯥꯎꯇ ꯏꯕꯦꯝꯃ ꯏꯀꯥꯖꯥꯅꯤ ꯈꯪꯕ꯭ꯔꯥ ꯑꯉꯥꯡ ꯃꯌꯥꯝꯗꯣ ꯍꯥꯏꯗꯤ ꯊꯥꯕꯜ ꯆꯣꯡꯕ ꯂꯥꯛꯄ ꯅꯨꯄꯥꯈꯩꯁꯨ ꯑꯉꯥꯡ ꯉꯥꯛꯇ ꯑꯗꯩꯗꯤ ꯃꯀꯣꯛ ꯆꯤꯡꯉ ꯆꯣꯡꯉꯤꯗꯨꯁꯨ ꯑꯉꯥꯡ ꯉꯥꯛꯇ ꯑꯉꯥꯡ ꯍꯥꯏꯁꯦ ꯑꯉꯥꯡ ꯎꯝ ꯑꯗꯨꯅ ꯑꯃꯨꯛ ꯁꯨꯝ ꯌꯥꯝ ꯈꯦꯠꯅꯕꯕꯨ ꯊꯤ ꯈꯦꯠꯅꯔꯦꯕ ꯑꯩꯈꯣꯏꯅ ꯑꯉꯥꯡ ꯑꯣꯏꯔꯤꯀꯥꯟꯗꯗꯤ ꯇꯦꯟ ꯀꯥꯖꯔꯁꯨ ꯑꯩꯈꯣꯏ ꯁꯥꯔꯤ ꯁꯦꯠꯇꯦꯗꯅ ꯁꯥꯔꯤ ꯁꯦꯠꯄꯤꯅ ꯑꯃ ꯑꯣꯏꯔ ꯒ ꯑꯗꯨꯝ ꯀꯥꯟꯗ ꯈꯣꯏꯁꯦ ꯐꯅꯦꯛ ꯁꯦꯠꯄ ꯑꯗꯨꯝ ꯑꯣꯏꯗ꯭ꯔꯥꯅꯦ ꯏꯂꯚꯦꯟ ꯇꯨꯋꯦꯞꯄꯨ ꯑꯗꯨꯝ ꯀꯌꯥ ꯁꯥꯔꯤ ꯁꯦꯠꯇꯦ ꯍꯧꯖꯤꯛꯁꯤꯅ ꯑꯩꯠ ꯅꯥꯏꯟ ꯇꯦꯟ ꯁꯥꯔꯤ ꯉꯥꯛꯇ ꯃꯣꯏꯅ ꯁꯥꯔꯤ ꯁꯦꯀꯠꯂꯒ ꯃꯀꯣꯛ ꯆꯤꯡꯉꯝꯅꯤꯅ ꯑꯃ ꯏꯃꯥꯟꯅꯕꯤꯒꯩꯁꯨ ꯆꯣꯡꯅꯤꯡꯗꯕꯗꯣ ꯈꯪꯕ꯭ꯔꯥ ꯎꯝ ꯏꯃꯥꯕꯤꯈꯩꯁꯨ ꯑꯗꯨꯝ ꯆꯣꯡꯅꯤꯡꯗꯕꯒꯨꯝꯕ ꯑꯅꯝꯕ ꯑꯗꯨꯃꯥꯏꯅ ꯑꯣꯏꯔꯦꯕ ꯈꯪꯕ꯭ꯔꯥ
ꯃꯥꯅꯦ
ꯃꯣꯏ ꯆꯣꯡꯗ꯭ꯔꯕꯅꯤꯅ ꯑꯩ ꯀꯃꯥꯏꯅ ꯆꯣꯡꯉꯨꯅꯦ
ꯍꯣꯏ ꯃꯀꯣꯛ ꯆꯤꯡꯕꯁꯦ
ꯎꯝ
ꯀꯩꯅꯣꯗꯨꯒ ꯃꯈꯣꯟꯗ ꯐꯖꯅ ꯆꯥꯟꯅꯗ꯭ꯔꯗꯤ ꯊꯥꯕꯜ ꯅꯨꯡꯉꯥꯏꯇꯦꯌꯦ
ꯎꯝ ꯍꯩꯇꯦꯀꯣ ꯈꯪꯗꯦꯍꯦ ꯑꯩꯗꯤ ꯑꯩ ꯆꯣꯡꯗꯕꯤꯗ ꯁꯨꯝ ꯆꯠꯂꯦꯕꯀꯣ ꯑꯗꯨ ꯃꯌꯥꯝꯅ ꯅꯪ ꯍꯥꯟꯅ ꯆꯣꯡꯗꯗꯤ ꯆꯣꯡꯕ ꯌꯥꯔꯣꯏ ꯆꯣꯡꯉꯣ ꯆꯣꯡꯉꯣ ꯍꯥꯏ ꯑꯩ ꯃ ꯁꯦꯀꯦꯟ ꯁꯨꯕꯗꯨꯅ ꯑꯩꯅ ꯀꯃꯥꯏꯅ ꯆꯣꯡꯗꯣꯏꯅꯣ ꯇꯥꯛꯂꯛꯑꯣ ꯍꯥꯏ ꯑꯩꯅ ꯇꯥꯛꯄ ꯌꯥꯔꯣꯏ ꯅꯪꯅ ꯍꯥꯟꯅ ꯆꯣꯡꯒꯗꯕꯅꯤ ꯅꯠꯇꯗꯤ ꯑꯩꯅ ꯆꯣꯡꯕ ꯌꯥꯔꯣꯏꯅ ꯑꯗꯨꯒ ꯑꯩꯒꯤ ꯃꯃꯥꯡꯗ ꯅꯨꯄꯤꯗꯨꯅ ꯆꯣꯡꯉꯦ ꯃꯥꯏ ꯃꯇꯧꯇꯝꯃ ꯆꯣꯡꯉꯦ ꯉꯥꯏꯍꯥꯛꯇꯪ ꯑꯗꯨꯒ ꯑꯩ ꯑꯗꯨꯝ ꯆꯠꯂꯦ ꯑꯩ ꯍꯩꯇ꯭ꯔꯦ ꯋꯥꯔꯦꯅ
ꯑꯩꯗꯤ ꯊꯥꯕꯜ ꯆꯣꯡꯕ ꯍꯩꯇꯦꯗ
ꯑꯩꯁꯨ ꯍꯩꯇꯦꯍꯦ ꯕꯤꯠꯀꯤ ꯁꯨꯝ ꯃꯌꯥꯝ ꯇꯧꯅꯕꯗꯨ ꯅꯨꯡꯉꯥꯏꯕꯩ ꯋꯥꯅꯤ ꯑꯩꯅ ꯅꯨꯡꯉꯥꯏꯖꯕꯗꯤ ꯑꯩꯈꯣꯏꯁꯤꯗ ꯑꯩꯅ ꯃꯄꯥꯟ ꯂꯝ ꯂꯩꯖꯦ ꯁꯤꯗ ꯆꯣꯡꯕ ꯅꯨꯡꯉꯥꯏ ꯀꯩꯒꯤꯅꯣ ꯍꯥꯏꯗ ꯎꯝ
ꯑꯗꯒꯤ ꯗ꯭ꯔꯦꯁꯁꯨ ꯀꯩꯅꯣ ꯇꯧꯗꯦꯗꯅ
ꯑꯧ ꯑꯗꯨꯝ ꯀꯩꯅꯣꯝ ꯁꯦꯠꯄꯗ ꯑꯗꯨꯝ ꯏꯐꯥꯗ ꯐꯖꯩꯌꯦꯕ ꯈꯪꯕ꯭ꯔꯥ ꯑꯩꯈꯣꯏ ꯃꯅꯤꯄꯨꯔꯗꯅ ꯑꯃꯨꯛ ꯈꯤꯇꯪ ꯀꯨꯞ ꯁꯟꯒ꯭ꯔꯦꯕ ꯁꯤꯗꯗꯤ ꯃꯆꯨ ꯆꯥꯟꯅꯗꯕ ꯑꯃ ꯍꯦꯛ ꯁꯦꯠꯂꯁꯨ ꯃꯩꯇꯩꯒꯤ ꯗ꯭ꯔꯦꯁꯄꯨ ꯁꯦꯠꯂꯗꯤ ꯑꯗꯨꯝ ꯍꯦꯛ ꯐꯖꯩꯌꯦꯕ ꯈꯪꯕ꯭ꯔꯥ ꯑꯗꯨꯅ ꯁꯤꯗ ꯏꯆꯝ ꯆꯝꯅ ꯋꯦꯁꯟ ꯐꯨꯔꯤꯠ ꯍꯥꯏꯕ꯭ꯔꯥ ꯑꯗꯨ ꯂꯤꯠꯂꯒ ꯃꯄꯥꯟꯅꯥꯏꯕ ꯁꯦꯠꯂꯒ ꯇꯧꯔꯒ ꯆꯨꯔꯥ ꯍꯥꯞꯄꯒ ꯆꯣꯡ ꯐꯪꯈꯤꯕꯀꯣ ꯑꯃꯨꯛꯈꯛꯁꯤꯗ ꯈꯨꯡꯉꯨꯝ ꯇꯣꯡꯉꯒ ꯃꯀꯣꯛꯀ ꯆꯤꯡꯉ ꯆꯣꯡꯉꯤ ꯄꯣꯠꯅꯤ ꯁꯨꯡ ꯍꯩ ꯍꯩꯇꯅ ꯗ ꯌꯥꯎꯈꯤꯕ ꯕꯤꯠꯇꯨꯅꯦ ꯑꯩꯅ ꯍꯟꯗꯛ ꯃꯅꯤꯄꯨꯔ ꯊꯣꯛꯑꯒ ꯆꯣꯡꯒꯦꯅ ꯈꯜꯂ ꯆꯣꯡꯉꯒ ꯕꯤꯠ ꯇꯦꯛ ꯑꯥ ꯍꯜꯂꯛꯏꯁꯦ ꯑꯗꯩ ꯑꯩꯅ ꯈꯟꯈ꯭ꯔꯦ ꯃꯅꯤꯄꯨꯔ ꯆꯣꯡꯗꯣꯏꯁꯨ ꯁꯤ ꯁꯨꯝ ꯆꯣꯡꯖꯔꯒꯦ ꯎꯝ ꯁꯤꯗꯅꯅꯦ ꯃꯤꯗꯣ ꯑꯅꯝꯕꯅꯁꯨ ꯃꯅꯤꯄꯨꯔꯗ ꯆꯠ ꯍꯥꯏꯗꯤ ꯐꯦꯃꯤꯂꯤꯒ ꯂꯩꯔꯤꯁꯤ ꯁꯦ ꯃꯅꯤꯄꯨꯔꯗꯗꯤ ꯊꯣꯛꯇꯕꯤꯗ ꯃꯆꯥꯁꯤꯡꯗꯨ ꯁꯨꯝ ꯃꯍꯥꯎꯒ ꯈꯪꯍꯟꯅꯤꯡꯕꯒꯤ ꯄꯨꯔꯛꯄꯒꯨꯝꯕ ꯀꯩꯒꯨꯝꯕ ꯑꯗꯨꯅ ꯑꯅꯝꯕ ꯍꯥꯏꯗꯤ ꯑꯗꯨꯗꯨꯒꯤ ꯀꯩ ꯍꯥꯏꯅꯤ ꯑꯗꯨꯝ ꯍꯩꯇ꯭ꯔꯁꯨ ꯑꯗꯨꯝ ꯑꯣꯏꯔꯦꯕ ꯑꯗꯨꯝ ꯀꯥꯏꯗꯦꯅ ꯄꯨꯒ ꯅ ꯑꯃꯨꯛ ꯔꯨꯜꯁ ꯃꯌꯥꯝꯃꯨꯛ ꯂꯩꯗꯅ ꯑꯦ ꯃꯀꯣꯛ ꯆꯤꯡꯕꯤ ꯑꯗꯨ ꯇꯧꯕ ꯑꯆꯥꯗꯥ ꯇꯧꯕ
ꯍꯣꯏ ꯑꯧ ꯑꯗꯨꯅꯗꯤ ꯅꯨꯡꯉꯥꯏ
ꯎꯝ ꯃꯅꯤꯄꯨꯔꯗꯗꯤ ꯃꯀꯣꯛ ꯆꯤꯡꯕꯗꯣ ꯌꯥꯝ ꯋꯥꯏ ꯍꯩꯌꯦ ꯍꯥꯏꯗꯤ ꯁꯤꯟꯗꯣꯛꯄ ꯌꯥꯗꯦ ꯃꯔꯛꯇ ꯂꯦꯞꯄ ꯌꯥꯗꯦ ꯃꯔꯛꯇ ꯀꯩ ꯀꯩ ꯌꯥꯝ ꯍꯥꯏ ꯑꯗꯧꯒꯤ
ꯑꯗꯩ ꯃ꯭ꯌꯨꯖꯤꯛꯀ ꯑꯃꯨꯛ ꯅꯨꯡꯉꯥꯏꯇ꯭ꯔꯅꯤꯀꯣ
ꯍꯟꯗꯛ ꯑꯩꯅ ꯆꯣꯡꯕ ꯃ꯭ꯌꯨꯖꯤꯛꯇꯣ ꯅꯨꯡꯉꯥꯏꯇꯦ ꯎꯝ
ꯐꯖꯔꯝꯃꯅꯤ ꯑꯗꯨꯗꯤ ꯍꯤꯍꯤ
ꯏꯃꯥꯟꯅꯕꯤꯅ ꯀꯔꯤꯅꯣ ꯇꯧꯋꯤꯗꯨꯕꯨ
ꯃ꯭ꯌꯨꯖꯤꯛꯁꯨ ꯕꯦꯟ ꯑꯅꯧ ꯑꯅꯧꯕ ꯊꯣꯛꯂꯛꯑꯦꯗꯅ
ꯎꯝ
ꯑꯗꯨꯅꯁꯨꯅꯦ
ꯃꯥ ꯍꯝ ꯄꯦꯟꯕ ꯖꯥꯠꯅꯤꯗ ꯁꯨꯝ ꯚꯤꯗꯤꯑꯣꯗ ꯀꯩꯗ ꯃꯌꯥꯝꯒꯤ ꯚꯥꯏꯔꯦꯜꯗ ꯀꯩꯗ ꯌꯦꯡꯕꯗ ꯅꯨꯡꯉꯥꯏꯕ ꯃꯥꯟꯕ ꯋꯥꯅꯤꯀꯣ
ꯍꯣꯏ
ꯑꯩꯅ ꯍꯥꯏꯖꯤꯅꯤ
ꯃꯥꯅꯦ ꯈꯦꯠꯅꯩꯌꯦ ꯑꯗꯨꯗꯣ
ꯈꯜꯂꯨꯕꯅ ꯑꯃ ꯍꯦꯛꯇ ꯇꯧꯕ
ꯍꯥꯏꯒꯗꯕ ꯃꯥꯟꯕ
ꯑꯁꯦꯡꯕ ꯃꯌꯥꯝꯅꯒꯥ ꯆꯣꯡꯕꯗꯨ ꯏꯃꯥ ꯑꯗꯨꯅꯦꯃꯤ ꯎꯝ ꯑꯁꯦꯡꯕꯁꯤꯗꯅ
ꯍꯤꯍꯤꯍꯤ ꯑꯗꯨꯝ ꯑꯣꯟꯅꯔꯝꯃꯦ
ꯎꯝ ꯂꯥꯏ ꯍꯔꯥꯎꯕꯁꯨ ꯑꯃꯝꯐꯥꯎ ꯌꯥꯎꯗ꯭ꯔꯤꯌꯦ ꯌꯥꯎꯅꯤꯡꯉꯤꯅꯦ
ꯌꯥꯎꯁꯦ ꯍꯟꯗꯛ
ꯑꯩ ꯌꯣꯟꯊꯪꯅꯦ ꯎꯝ ꯅꯣꯏ ꯀꯝ ꯀꯥꯟ ꯍꯔꯥꯎꯒꯦ
ꯑꯩꯈꯣꯏꯒꯤꯗꯤ ꯀꯩꯅꯣꯗ ꯍꯧꯖꯤꯛ ꯑꯥꯒꯁ ꯁꯨꯡꯀꯥꯟꯁꯦ ꯑꯦ ꯑꯥꯒꯁ ꯑꯣ ꯑꯗꯨꯗ ꯍꯔꯥꯎꯕꯅꯤ
ꯎꯝ ꯑꯩꯈꯣꯏ ꯂꯝꯗꯣ ꯑꯗꯨꯗꯤ ꯎꯝ ꯍꯔꯥꯎꯗꯦꯕ ꯍꯥꯏꯗꯤ ꯂꯥꯡꯒꯣꯜ ꯂꯥꯏꯔꯦꯝꯕꯤꯅ ꯀꯣꯜꯂꯦꯕꯀꯣ
ꯑꯥ ꯍꯔꯥꯎꯕ ꯌꯥꯗꯕ ꯑꯥ ꯑꯦ ꯄꯥꯟꯊꯣꯏꯕꯤꯁꯨ ꯍꯔꯥꯎꯕ ꯌꯥꯗꯥꯏꯅꯦ
ꯑꯥ ꯑꯗꯨ ꯇꯥꯔꯁꯨ ꯃꯌꯥꯝꯒꯤ ꯆꯨꯝꯅꯒꯤ ꯎꯃꯪ ꯂꯥꯏ ꯍꯔꯥꯎꯕꯒꯗꯤ ꯈꯦꯠꯅꯔꯦꯕ ꯂꯥꯏ ꯑꯩ ꯄꯨꯨꯕ
ꯎꯝ ꯑꯣ
ꯍꯥꯏꯗꯤ ꯂꯥꯏ ꯄꯨꯕꯕꯨꯗꯤ ꯄꯥꯟꯊꯣꯏꯕꯤ ꯂꯧꯕ ꯆꯠꯄ ꯈꯣꯠꯄꯗꯨꯗꯤ ꯇꯧꯏꯀꯣ ꯑꯗꯨ ꯑꯣꯏ ꯑꯃꯥ
ꯈꯦꯠꯅ ꯔꯝꯒꯅꯤ ꯑꯗꯨꯒ ꯎꯪ ꯎꯃꯪ ꯂꯥꯏꯒꯤꯒ ꯇꯧꯕꯅ ꯑꯃꯨꯛ ꯅꯨꯃꯤꯠꯁꯦ ꯌꯥꯝ ꯁꯥꯡ ꯁꯥꯡꯅꯒ ꯇꯧꯕꯅꯦ ꯊꯥ ꯃ ꯈꯥꯏꯒ ꯁꯨꯝꯃꯥꯏꯅ ꯇꯧꯕꯒꯖꯨ ꯌꯥꯎꯋꯦ
ꯑ ꯑꯩꯈꯣꯏ ꯄꯥꯟꯊꯣꯏꯕꯤꯒꯤ ꯇꯧꯕꯗꯗꯤ ꯖꯁ ꯗꯨꯔꯒꯥ ꯄꯨꯖꯥ ꯃꯅꯨꯡꯗꯣ
ꯎꯝ ꯍꯇꯥ ꯅꯨꯃꯤꯠ ꯃꯉꯥꯅꯤꯒꯨꯝꯕꯗꯣꯀꯣ ꯎꯝ
ꯑꯗꯨꯗ ꯃꯦꯟꯂꯤ ꯇꯧꯔꯤꯁꯦ ꯖꯒꯣꯏ ꯁꯥꯕꯗꯨꯅꯦꯕ ꯃꯌꯥꯝꯅ ꯖꯒꯣꯏ ꯁꯥꯕ ꯍꯥꯏꯁꯦ ꯄꯔꯐꯣꯝ ꯃꯦꯟꯁ ꯑꯣꯏꯅ ꯁꯥꯕꯗꯣ ꯍꯥꯏꯗꯤ ꯀꯕꯨꯏ ꯖꯒꯣꯏꯗꯨꯗ ꯒ꯭ꯔꯨꯞ ꯒ꯭ꯔꯨꯞ ꯑꯣꯏꯅ ꯑꯃꯗꯨꯗꯅ ꯂꯥꯏꯕꯧ ꯆꫭꯡꯕꯅ ꯑꯃ ꯃꯥꯏꯕꯤ ꯃꯇꯨꯡ ꯏꯜꯂꯒ ꯆꯣꯡꯕ ꯑꯃ ꯌꯥꯎꯗ꯭ꯔꯅꯦ ꯃꯌꯥꯝ ꯑꯗꯨ ꯌꯥꯎꯗꯦ ꯑꯗꯨꯒꯨꯝꯕꯗꯣ ꯇꯧꯅꯤꯡꯕ ꯍꯥꯏꯗꯤ ꯍꯩꯇꯞꯅꯤꯅꯀꯣ ꯑꯗꯨꯒꯨꯝꯕꯗꯨꯗꯤ ꯎꯝ ꯍꯣꯏ ꯑꯗꯨꯒꯨꯝꯕꯗꯨꯗꯤ ꯃꯌꯥꯝ ꯑꯗꯨꯝ ꯁꯥꯏꯗꯅ ꯃꯣꯏ ꯃꯇꯨꯡ ꯏꯜꯂꯒ ꯍꯩꯕ ꯍꯩꯇꯕꯩ ꯋꯥ ꯅꯠꯇꯅ
ꯍꯣꯏ